ꯍꯜꯂꯣ꯫
ꯇꯥꯕ꯭ꯔꯥ꯫
ꯇꯥꯗꯦ꯫
ꯇꯥꯗꯦ꯫
ꯑꯧ ꯇꯥꯗꯦ꯫
ꯍꯧꯖꯤꯛꯇꯤ ꯇꯥꯔꯕ꯭ꯔꯥ
ꯈꯔ ꯀꯟꯅ ꯉꯥꯡꯕ ꯇꯥꯗꯦ ꯅꯣꯏ ꯃꯥꯏꯛꯇ ꯂꯥꯎꯔ ꯃꯥꯏꯛꯇꯣ ꯂꯧꯔꯒ ꯃꯥꯏꯇꯑꯣꯢ ꯍꯥꯏꯔꯛꯑꯣ꯫ ꯈꯤꯇꯪ ꯈꯤꯇꯪ ꯇꯥꯏꯑꯦ꯫
ꯅꯦꯋꯥꯛꯅꯔꯥ ꯑꯗꯨꯗꯤ ꯀꯔꯤ ꯇꯧꯕꯒꯤꯔꯥ꯫
ꯅꯪ ꯅꯪꯗꯣ ꯅꯪꯕꯨ ꯈꯣꯟꯖꯦꯜꯗꯣ ꯂꯥꯎ ꯂꯥꯎꯅ ꯍꯥꯏꯍꯟꯅꯤꯡꯕ꯫
ꯑꯗꯨꯥꯏꯗꯒꯤ ꯅꯣ꯫
ꯅꯅꯥꯛꯇ ꯂꯩꯕꯁꯤꯡꯗꯣ ꯅꯪꯕꯨ ꯑꯉꯥꯎꯕ ꯑꯉꯥꯎꯕꯤꯒꯤ ꯑꯣꯏꯍꯟꯒꯦ ꯇꯧꯕ
ꯑꯦ ꯑꯩꯗꯤ ꯑꯁꯦꯡꯕ ꯇꯥꯗꯕ꯭ꯔꯥ ꯍꯥꯏꯔꯒ꯫
ꯍꯣꯏ ꯇꯥꯛꯑꯦ ꯇꯥꯛꯑꯦ ꯅꯨꯡꯁꯤꯕꯤ꯫
ꯎꯝꯍꯝ ꯀꯔꯤ ꯇꯧꯔꯒ ꯂꯩꯕ꯭ꯔꯥ ꯍꯧꯖꯤꯛꯀꯤ
ꯂꯧ ꯃꯇꯝꯅꯤꯅ ꯂꯧꯕꯨꯛꯇ ꯂꯩꯌꯦ ꯄꯣꯊꯥꯔꯒ ꯂꯩꯌꯦ꯫
ꯑꯣ
ꯅꯪꯗꯤ꯫
ꯑꯁ ꯑꯩꯗꯤ ꯌꯨꯝꯗ ꯑꯗꯨꯝ ꯂꯩꯌꯦ꯫
ꯁꯦꯁ ꯃꯤ ꯃꯆꯥꯗꯤ ꯌꯥꯝ ꯅꯨꯡꯉꯥꯏꯔꯦ ꯀꯣ ꯅꯨꯡꯉꯥꯏꯌꯦ ꯀꯣ꯫
ꯑꯦ ꯑꯦ
ꯍꯧꯖꯤꯛ ꯀꯥꯟꯁꯦ ꯍꯧꯖꯤꯛꯀꯥꯟꯁꯦ ꯄꯥꯎꯒ ꯑꯃꯨꯛ ꯍꯟꯅ ꯐꯥꯎꯔꯛꯇ꯭ꯔꯦ ꯌꯥꯝꯅ ꯄꯣꯡꯒ꯭ꯔꯦ꯫
ꯑꯦꯁ
ꯍꯩꯠ ꯅꯣꯛꯀꯅꯨ꯫
ꯅꯣꯛꯇ꯭ꯔꯗꯤ ꯀ꯭ꯔꯤ ꯇꯧꯒꯅꯤ꯫
ꯅꯣꯛꯑꯗꯤ ꯐꯥꯏꯟ ꯂꯧꯒꯅꯤ ꯅꯪꯕꯨ
ꯐꯥꯏꯟ ꯂꯥꯎꯒꯅꯤ ꯀꯥꯏꯅ꯫
ꯢꯁ ꯐꯥꯏꯟ ꯂꯧꯗ꯭ꯔꯗꯤ ꯄꯨꯅꯣꯛ ꯅꯣꯛꯄ ꯌꯥꯕ꯭ꯔꯅꯦ꯫ ꯅꯪ ꯑꯉꯥꯎꯕꯤ ꯑꯣꯏꯔꯣꯏꯗꯔꯣ ꯑꯗꯨꯗꯤ꯫
ꯁꯦꯝꯂꯩꯅꯤ ꯁꯦꯝꯂꯩꯅꯤꯡꯉꯥꯏ ꯆꯠꯂꯑꯒ ꯍꯥ ꯍꯥ ꯑꯗꯨꯃꯥꯏꯅ ꯇꯧꯔꯒ ꯂꯩ ꯑꯩ ꯅꯪ ꯑꯉꯥꯎꯕꯤ ꯑꯣꯏꯔꯣꯏꯗ꯭ꯔꯣ꯫
ꯐꯣꯟ ꯇꯧꯒꯦ ꯑ ꯐꯣꯟ ꯇꯧꯔꯕꯅꯤꯅ ꯅꯣꯛ ꯊꯝꯒꯅꯤ ꯍꯥꯏꯌꯦꯅ ꯈꯜꯂꯅꯤꯅꯦ ꯑꯗꯣ ꯅꯪꯗꯤ ꯀꯔꯤ ꯍꯥꯏꯒꯗ꯭ꯔꯥ ꯑꯁ ꯀꯥꯎꯈ꯭ꯔꯦꯅꯦ꯫ ꯑꯣ ꯆꯥꯛ ꯆꯥꯔꯕ꯭ꯔꯥ ꯆꯥꯛ ꯆꯥꯔꯕ꯭ꯔꯥ ꯅꯪꯗꯤ꯫
ꯍꯣꯏ ꯇꯥꯔꯦ꯫
ꯑꯣ ꯀ꯭ꯔꯤꯟꯁꯪ ꯆꯥꯂꯦ
ꯇꯥꯕ꯭ꯔꯣ
ꯑꯥꯎ ꯇꯥꯏꯌꯦ꯫
ꯍꯜꯂꯣ ꯆꯥꯛ ꯆꯥꯔꯦ꯫ ꯀꯔꯤ ꯌꯦꯟꯖꯥꯡ ꯆꯥꯕ꯭ꯔꯥ ꯅꯪꯗꯤ ꯑꯁ ꯉꯁꯤꯗꯣ ꯀꯔꯤꯔꯥ ꯑꯁ ꯌꯥꯝ ꯐꯖꯔꯝꯃꯅꯤ ꯅꯪ ꯍꯋꯥꯏ ꯆꯥꯔꯗꯤ ꯑꯁ ꯐꯖꯔꯤꯀꯥꯟꯗ ꯍꯋꯥꯏ ꯆꯥꯔ ꯆꯥꯁꯜꯂꯛꯑꯗꯤ ꯑꯁ ꯅꯨꯄꯥ ꯃꯌꯥꯝ ꯀꯦꯜꯂꯝꯃꯅꯤ ꯅꯪꯅ ꯍꯋꯥꯏꯗꯤ ꯍꯋꯥꯏ ꯍꯋꯥꯏ ꯆꯥꯕꯇꯅ ꯍꯋꯥꯏ ꯕꯅꯤ ꯅꯅꯥꯅꯣ
ꯅꯪꯁꯨ ꯐꯥꯒꯤ ꯌꯥꯝꯃꯤꯍꯦ
ꯏꯁꯃ ꯏꯅꯥ ꯗꯦꯍꯦ ꯀꯗꯥ ꯍꯥꯏꯗꯤ ꯀꯅꯦꯗ
ꯎꯝ
ꯅꯪꯗꯤ ꯀꯔꯤ ꯑꯩꯗꯣ ꯑꯁ ꯎ ꯀꯔꯤꯒꯤꯔ ꯀꯣ ꯑꯩꯅ ꯍꯥꯏꯗꯔꯛꯄ ꯉꯝꯗꯅꯦ ꯀꯃꯥꯟ ꯃꯒꯤ ꯑꯁ ꯑꯩ ꯌꯥꯝ ꯀꯥꯎꯈꯣꯏꯅꯦ ꯀꯔꯤꯒꯤꯗ ꯀꯔꯤꯅ ꯇꯥꯔ ꯑꯩꯖ ꯑꯩ ꯅꯤꯡꯁꯤꯡꯉꯦꯀꯣ ꯀꯔꯤꯟꯁꯥꯡ ꯆꯥ
ꯑ
ꯎꯝ ꯍꯋꯥꯏꯁꯨ ꯅꯠꯇꯦ ꯎꯏ ꯑꯁꯦꯡꯕ ꯀꯥꯎꯈ꯭ꯔꯦ
ꯑꯦ ꯉꯥꯛꯑꯍꯦ ꯑꯗꯨꯗꯤ
ꯑ ꯉꯥꯛꯀꯅꯨ ꯉꯥꯛꯀꯅꯨ ꯁꯤꯦꯡꯕ ꯀꯥꯎꯈ꯭ꯔꯦ ꯀꯔꯤ ꯌꯦꯟꯁꯥꯡ ꯑꯁ ꯕꯩꯗꯥꯝ ꯂꯩꯕꯥꯛ ꯍꯋꯥꯏꯇꯣ
ꯑꯥ
ꯂꯩꯕꯥꯛ ꯍꯋꯥꯏꯗꯣ ꯉꯧꯋꯦ ꯍꯋꯥꯏꯖꯥꯠ ꯑꯃꯦꯠꯄ ꯇꯧꯋꯦ ꯏꯟꯁꯥꯡꯗꯣ ꯀꯔꯤ ꯏꯟꯁꯥꯡꯅꯣ ꯑꯁ ꯑꯥꯎꯈꯔꯤꯅꯦ ꯀꯔꯤꯒꯔ
ꯊꯨꯃꯜꯂꯦꯍꯦ ꯑꯗꯨꯗꯤ
ꯑꯦꯅꯅꯦ ꯀꯥꯡ ꯁꯣꯏꯅ ꯑꯥꯂꯨ ꯀꯥꯡ ꯁꯣꯏꯅꯩꯗ ꯑꯥꯂꯨꯗ ꯀꯔꯤ ꯀꯔꯤ ꯃꯅꯥ ꯍꯥꯞꯄ ꯄꯨ꯭ꯔꯥ ꯑꯗꯨꯗꯤ ꯈꯪꯗꯔꯦ
ꯎ ꯉꯔꯥꯡꯗꯨꯗꯤ ꯕꯣ ꯑ ꯕꯣ ꯌꯦꯡꯕ꯭ꯔꯥ ꯅꯪꯗꯤ
ꯑꯁ ꯄꯣꯔ ꯌꯦꯡꯉꯒ ꯑꯁ ꯉꯝꯗꯕꯅꯤꯅ ꯑꯩ ꯁꯞꯄꯣꯔꯇꯔꯗꯨ ꯉꯝꯗꯕꯅꯤꯅ ꯃꯤ ꯈꯔꯗꯤ ꯀꯥꯎꯕꯅꯦꯍꯦ ꯇꯤꯚꯤꯒꯗꯤ ꯂꯧꯈꯠꯅꯤꯡꯉꯥꯏ ꯂꯩꯇ꯭ꯔꯦ
ꯑꯦ ꯑꯦ ꯅꯪꯁꯨ ꯐ꯭ꯔꯥꯟꯁꯕꯨ ꯁꯞꯄꯣꯔꯠ ꯇꯧꯕ꯭ꯔꯥ ꯑꯗꯨꯗꯤ
ꯏꯁꯁ ꯑꯩꯅꯤꯅꯦ ꯅꯝꯕꯔ ꯅꯥꯏꯟꯗ ꯇꯣꯇꯁꯅꯥꯝꯕꯗꯣ ꯑꯩꯅꯦ ꯏꯅꯦ ꯀꯔꯤꯅꯣ
ꯑꯦ ꯑꯦ ꯑꯦ ꯑ ꯑꯗꯨꯗꯤ ꯐ꯭ꯔꯥꯟꯁꯀꯤ ꯗꯥꯏ ꯍꯥꯔꯠ ꯐꯦꯟ ꯑꯣꯏꯔꯅꯤꯅꯦ
ꯋꯥꯔꯅꯤ ꯑꯣꯏꯔꯅꯤ ꯅꯪꯅ ꯑꯦ ꯑꯦ ꯍꯥꯏꯔꯗꯤ ꯑꯩꯅ ꯕꯤ ꯕꯤ ꯍꯥꯏꯒꯗꯕ ꯅꯪꯅ ꯁꯤꯁꯤ ꯐꯤ ꯑꯃꯨꯛ ꯍꯥꯏꯒꯗꯕ ꯑꯩꯅ ꯂꯥꯁꯇꯅ ꯑꯃꯨꯛ ꯈꯣꯡꯄꯥꯛꯥꯡꯅ ꯀꯥꯎꯔꯛꯀꯗꯕ ꯀꯪꯉꯩꯗꯅ ꯎꯝ ꯅꯪ ꯅꯒ ꯍꯗ ꯑꯣꯅ ꯇꯥꯏꯔꯤꯕꯕ꯭ꯔꯥ
ꯍꯥꯥ
ꯑꯦ ꯍꯧꯗꯥꯡ ꯍꯧꯗꯥꯡꯗꯣ ꯂꯩꯕ꯭ꯔꯥ ꯍꯥꯏꯕ ꯅꯣꯏꯒꯤ
ꯍꯥꯏꯕꯗꯤ
ꯊꯧꯗꯥꯡ ꯂꯩꯕ꯭ꯔꯥ ꯍꯥꯏꯕꯅꯣ ꯌꯨꯝꯗ
ꯑꯣ ꯍꯧꯗꯣꯡꯔꯥ
ꯍꯧꯗꯣꯡꯑ ꯅꯠꯇꯦꯍꯦ ꯍꯧꯗꯥꯡ ꯍꯥꯏꯔꯒ ꯑꯣ ꯍꯧꯗꯣꯡꯑꯅ
ꯀꯔꯤꯔꯥ ꯍꯧꯗꯥꯡꯗꯦ
ꯊꯧꯗꯥꯡ ꯈꯪꯗꯦ
ꯈꯪꯗꯦ
ꯁ ꯍꯣꯏꯗꯣꯡꯗꯤ
ꯍꯥꯥ ꯍꯗꯣ
ꯍꯧꯧꯗꯣꯡ ꯅꯠꯇꯦꯍꯦ ꯍꯨꯏꯗꯣꯡ ꯍꯥꯏꯔꯒ ꯍꯨꯏꯗꯣꯝ ꯈꯪꯕ꯭ꯔꯥ ꯏꯁ ꯅꯕꯥꯗꯣ ꯍꯣꯔꯦꯟ ꯈꯪꯉꯣ ꯅ ꯕꯥꯗ ꯐꯔꯦ ꯁꯪꯒꯣ ꯍꯨꯏꯗꯣꯡꯁꯨ ꯍꯨꯏꯗꯤꯡꯁꯨ ꯂꯩꯕꯅꯦ
ꯆꯤꯟꯊꯤ ꯅꯪꯅ ꯆꯤꯟꯊꯤꯔꯝꯂ ꯑꯩꯔꯅꯤ
ꯍꯨꯏꯗꯣꯡꯅꯦ ꯏꯁ ꯀꯔꯥꯏꯗꯒꯤꯅꯣꯗ ꯆꯤꯟꯊꯤꯕꯨꯗꯤ ꯑꯩ ꯉꯁꯤ ꯑꯌꯨꯛꯇ ꯆꯥꯛ ꯆꯥꯔꯦ ꯑꯁꯤ ꯆꯤꯟꯁꯤ ꯅꯤꯡꯉꯥꯏ ꯂꯩꯕ꯭ꯔꯥ
ꯍꯣꯏ
ꯆꯨꯝꯗ꯭ꯔꯣ ꯑꯩꯅ ꯍꯥꯏꯕꯗꯣ
ꯈꯪꯗꯦ
ꯏꯁ ꯈꯪꯉꯣ ꯀꯔꯤ ꯆꯥꯥꯁꯜꯂꯨꯕꯒꯦ ꯑꯁ ꯅꯪ ꯉꯁꯤ ꯍꯋꯥꯏ ꯆꯥꯕꯒꯤꯅꯤꯀꯣ ꯅꯪ ꯉꯁꯤ ꯌꯥꯝ ꯐꯖꯔꯤꯁꯦ ꯅꯍꯥꯟ ꯃꯈꯩꯗꯤ ꯅꯍꯥꯟ ꯃꯈꯩꯗꯤ ꯑꯗꯨꯃꯥꯏꯐꯖꯗꯦ ꯐꯖꯗꯕꯅꯦ ꯍꯋꯥꯏ ꯌꯥꯝ ꯌꯥꯝ ꯆꯥꯎꯕꯀꯣ ꯑ ꯉꯁꯤ ꯌꯥꯝ ꯐꯖꯩ ꯅꯪꯗ
ꯑꯁ ꯅꯪꯒꯤ ꯉꯁꯤ ꯏꯟꯁꯥꯡ ꯍꯥꯎꯕ ꯃꯥꯜꯂꯦ ꯋꯥ ꯌꯥꯝ ꯉꯥꯡꯈꯤ
ꯄꯤꯁ ꯉꯥꯡꯗꯦꯍꯦ ꯅꯪ ꯃꯁꯤꯡ ꯊꯤꯕ꯭ꯔꯥꯅꯦ
ꯑꯦ
ꯍꯥ
ꯑꯥ
ꯑꯩ ꯉꯥꯡꯂꯛꯄꯁꯤꯡꯗꯣ ꯅꯪ ꯃꯁꯤꯡ ꯊꯤꯕ꯭ꯔꯥ ꯅꯪ ꯍꯥꯏꯔꯤꯗꯣ
ꯎꯝ
ꯅꯪꯅ ꯇꯨꯃꯤꯟ ꯂꯩꯔꯒ ꯉꯥꯡꯗꯅ ꯏꯊꯟꯗꯪ ꯉꯥꯡ ꯇꯥꯔꯦ ꯑꯗꯨꯏꯗꯤ
ꯎꯝ ꯉꯥꯡꯅꯤꯡꯉꯥꯏꯁꯨ ꯋꯥ ꯂꯩꯇꯦꯅꯦ ꯅꯪꯗꯤ ꯃꯩꯊꯇꯩꯂꯣꯟꯣ ꯌꯥꯝ ꯈꯪꯔꯝꯃꯤꯅꯦ
ꯅꯪ ꯉꯥꯡꯅꯤꯡꯉꯥꯏ ꯂꯩꯇ꯭ꯔꯗꯤꯀꯣ
ꯎꯝ
ꯀ꯭ꯂꯥꯁ ꯁꯚꯦꯟꯒꯤ ꯀꯩꯅꯣ ꯄꯣꯏꯟꯗꯣ ꯄꯨꯊꯣꯛꯑꯒ ꯑꯗꯨꯝ ꯄꯥꯔꯣ ꯑꯩ ꯑꯗꯨꯒ ꯑꯗꯨꯝ ꯃꯤꯅꯤꯡ ꯍꯟꯕꯤꯒꯦ ꯅꯪꯒꯤꯗꯃꯛ
ꯑꯦ ꯑꯦ ꯑꯦ ꯑꯗꯨꯁꯨ ꯂꯣꯏꯅꯃꯛ ꯀꯥꯎꯈ꯭ꯔꯦꯅꯦ
ꯅꯪꯁꯦ ꯄꯨꯔꯥ ꯕꯦꯔꯥꯅꯤꯍ‌ꯦ ꯑꯗꯨꯗꯤ
ꯕ‌ꯦꯔꯥꯅ‌ꯦ
ꯍꯣ ꯉꯁꯤꯗꯣ
ꯍꯥꯥ
ꯇꯥꯏꯌꯦ ꯇꯥꯏꯌꯦ ꯍꯜꯂꯣ
ꯉꯁꯤꯗꯣ ꯀꯥꯏ ꯆꯠꯀꯗ꯭ꯔꯥ ꯎꯝ ꯇꯥꯏꯌꯦ
ꯑꯣ ꯑꯣ ꯍꯥꯏꯔꯣ ꯍꯥꯏꯔꯣ ꯍꯥꯏꯔꯣ ꯈꯪꯗꯦꯗ ꯕꯖꯥꯔ ꯆꯠꯁꯤꯔꯥ ꯍꯥꯏꯅ ꯈꯟꯕꯅꯤ
ꯉꯁꯤꯗꯣ ꯍꯌꯦꯡ ꯀꯥꯏ ꯆꯠꯀꯗ꯭ꯔꯣ ꯍꯥꯏꯕ
ꯍꯥꯥ
ꯉꯁꯤꯗꯣ ꯍꯌꯦꯡ ꯀꯥꯏ ꯆꯠꯀꯗ꯭ꯔꯣ
ꯑꯁ ꯅꯪꯒꯤ ꯋꯥꯁꯤꯁꯨ ꯀꯣꯛ ꯉꯥꯎꯋꯦꯍ‌ꯦ
ꯑꯁ ꯀꯣ ꯌꯥꯝ ꯀꯟꯅ ꯉꯥꯎꯕ꯭ꯔꯥ
ꯑꯁ ꯀꯟꯅ ꯉꯥꯎꯋ‌ꯦꯍꯦ
ꯍ‌ꯦ ꯄꯦꯔꯥꯁꯤꯇꯥꯃꯣꯜ ꯆꯥꯁꯤꯜꯂ‌ꯣꯍ‌ꯦ ꯑꯗꯨꯗꯤ
ꯑꯦ
ꯑꯔꯥꯡ ꯈꯔ ꯐꯅꯕ
ꯎꯝ
ꯑꯗꯨ ꯆꯥꯅꯤꯡꯗ꯭ꯔꯁꯨ ꯁꯨ ꯁꯨꯒꯥꯏꯔꯣ ꯁꯨꯒꯥꯏꯔꯒ ꯑ ꯑ ꯏꯁꯤꯡꯕꯨ ꯏꯁꯤꯡꯗ ꯍꯥꯞꯄꯣ ꯑꯗꯨꯒ ꯅꯤꯛꯑꯣ ꯑꯗꯨꯒ ꯅꯪ ꯀꯣꯛꯇꯣ ꯐꯦꯡꯉ ꯍꯧꯖꯤꯛꯀꯤ ꯀꯣꯛꯇꯣ ꯁꯨꯝꯃ‌ꯣ ꯑꯗꯨ ꯑꯣꯏꯗꯤ ꯐꯥꯔꯅꯤ
ꯍꯦꯍꯦ ꯍꯦ
ꯑꯣ ꯍꯣ ꯍꯣ꯫
ꯎꯝ
ꯏꯁ ꯇꯨꯃꯤꯟ ꯂꯩꯌꯦꯅꯦ ꯀꯔꯤ ꯃꯪ ꯃꯪꯉꯒ ꯂꯩꯕ ꯖꯥꯠꯂ ꯈꯪꯗꯦ
ꯎꯝ ꯃꯪ ꯃꯪꯂꯒ ꯂꯩꯕꯅꯤ
ꯅꯍꯥꯟ ꯑ ꯑꯩꯈꯣꯏ ꯈꯨꯟꯗꯒꯤ ꯄꯥꯈꯪ ꯅꯪ ꯈꯪꯅꯕꯗꯣ ꯑꯁ ꯐꯖꯟ ꯈꯠꯅꯔꯒ ꯂꯩ ꯂꯣꯟ ꯂꯣꯟꯅꯒ ꯑꯁ ꯂꯣ ꯂꯣꯟꯂꯒ ꯈꯪꯅꯔꯒ ꯂꯩꯌꯦꯅꯦ
ꯈꯪꯕꯖꯥꯠꯅꯤ ꯈꯪꯕꯖꯥꯠꯅꯤ
ꯏꯁ ꯈꯪꯉꯦꯍꯦ ꯑꯩꯗꯤ ꯑꯩꯗꯤ ꯃꯟꯇ꯭ꯔꯥ ꯂꯩ ꯍꯩꯕꯅꯦ꯫
ꯎꯝ ꯎꯝ꯫
ꯅꯪꯒꯤ ꯃꯤꯡꯁꯨ ꯁꯨꯗꯦꯀꯣ ꯂꯥꯜꯂꯦꯀꯣ ꯅꯪ ꯅꯪꯒꯤ ꯃꯤꯡꯁꯨ ꯂꯥꯜꯂꯦ ꯍꯥꯏꯕ
ꯀꯔꯤꯒꯤ ꯀꯔꯤꯒꯤ
ꯏꯁ ꯂꯥꯜꯂꯦꯍꯦ ꯅꯪꯒꯤ ꯃꯤꯡꯗ ꯂꯥꯜꯂꯦꯍꯦ ꯀꯥꯏꯗꯒꯤ ꯃꯃꯥꯡꯗ ꯍꯥꯞꯀꯗꯕ ꯅ ꯃꯅꯤꯡꯗ ꯍꯥꯞꯆꯤꯜꯂꯦ ꯃꯅꯤꯡꯗ ꯍꯥꯞꯀꯗꯕꯗꯣ ꯃꯌꯥꯏꯗ ꯍꯥꯞꯆꯤꯜꯂꯦ
ꯑꯦ ꯑꯦ ꯑꯦ ꯈꯪꯔꯝꯅꯤꯍꯦ ꯈꯪꯔꯝꯅꯤꯍꯦ
ꯅꯪꯒꯤ ꯃꯪꯗ ꯐꯥꯎ ꯑꯣꯅꯥ ꯇꯥꯏꯅꯔꯝꯃꯅꯤ ꯈꯪꯉꯦ ꯍꯌꯦꯡ ꯃꯪꯗ ꯃꯪ ꯑꯗꯣ ꯉꯔꯥꯡ ꯅꯍꯥꯟꯅ ꯃꯪꯉꯝꯃꯅꯤ ꯅꯪ ꯑꯩꯈꯣꯏꯒꯤ ꯃꯪ ꯑꯩꯈꯣꯏꯒꯤ ꯃꯪꯗꯣ ꯑꯩꯈꯣꯏꯒꯤ ꯃꯪꯗꯣ ꯆꯥꯞ ꯁꯦꯝꯃꯒ ꯂꯩꯔꯕꯅꯦꯕ ꯃꯪꯗꯨꯁꯨ ꯑꯣꯅꯥ ꯇꯩꯅꯅ ꯃꯪꯒ꯭ꯔꯦ ꯌꯥꯔꯔꯣꯏ ꯅꯪ꯫
ꯎꯝ꯫
ꯑꯗꯨꯅ ꯅꯪ ꯃꯦꯟꯇꯦꯂꯤꯗꯤ ꯍꯣꯁꯄꯤꯇꯥꯜꯗ ꯆꯠꯇ꯭ꯔꯗꯤ ꯌꯥꯔꯔꯣꯏ
ꯄꯨꯕꯤꯔꯣ ꯄꯨꯕꯤꯔꯣ ꯑꯗꯨꯗꯤ
ꯍꯩꯍꯥ ꯋꯥꯗ꯭ꯔꯁꯨ ꯋꯥꯏꯍꯦ
ꯐꯣꯟꯗꯣ ꯀꯟꯅ ꯋꯥꯔꯤ ꯁꯥꯕꯒꯤ ꯑꯣꯏꯔꯝꯃꯅꯤ꯫
ꯑꯁ ꯀꯅꯥ ꯁꯥꯔꯅꯤ ꯅꯪ ꯂꯩꯔꯤꯁꯤꯗꯤ
ꯑꯦ ꯑꯦ ꯑꯦ
ꯏꯁ ꯀꯔꯤꯅꯣꯅꯦ ꯑꯦ ꯑꯦ ꯉꯥꯛꯇꯪ ꯍꯥꯏꯌꯦꯅꯦ ꯅꯪ ꯑꯦ ꯕꯤ ꯁꯤ ꯄꯥꯔꯛꯇꯕ ꯃꯥꯜꯂꯦ ꯑꯦ ꯑꯦ ꯕꯤ ꯕꯤ ꯅꯪꯅ ꯑꯃꯨꯛ ꯁꯤ ꯁꯤ ꯍꯥꯏꯒꯗꯕ ꯂꯥꯁꯇ ꯑꯦꯜ ꯑꯦꯜ ꯑꯩꯅ ꯍꯥꯏꯔꯛꯀꯗꯕ ꯅꯪꯅ ꯑꯣ ꯑꯣ ꯍꯥꯏꯔꯗꯕ ꯑꯩꯅ ꯕꯤ ꯕꯤ ꯑꯃꯨꯛ ꯍꯥꯏꯔꯛꯀꯗ ꯅꯪꯅ ꯏ ꯏ ꯍꯥꯏꯒꯗꯕ ꯑꯗꯨꯗ ꯂꯥꯚ ꯑꯣꯏꯔꯦ ꯑꯅꯤ ꯊꯣꯅꯥꯈ꯭ꯔꯦ ꯑꯗꯨꯗꯤ
ꯈꯪꯉꯤꯍꯦ ꯈꯪꯉꯤꯍꯦ
ꯀꯔꯤꯅꯣ ꯃꯔꯣ ꯃꯔꯣ ꯁꯣꯜꯂꯤꯗ
ꯀꯞꯄꯒ ꯂꯩꯔꯤꯔꯣ
ꯀꯞꯁꯦꯔꯥ ꯍꯥꯏꯔꯒ ꯇꯧꯔꯒ ꯂꯩꯕꯅꯦ
ꯎꯝ ꯀꯞ ꯑꯁ ꯅꯪ ꯐꯣꯟ ꯇꯧꯔꯛꯄ ꯇꯥꯟ ꯆꯥꯔꯦ ꯑꯗꯨꯗꯤ ꯀꯞꯀꯦ ꯇꯧꯔꯝꯕ ꯃꯤꯗꯣ ꯑꯩꯅꯣꯛꯍꯟꯕ ꯑꯩꯗꯤ ꯏꯅꯥꯎꯈꯟ ꯌꯥꯎꯍꯟꯗꯦꯕ ꯂꯨꯄꯥ ꯆꯥꯝꯃꯉꯥ ꯆꯥꯝꯃꯉꯥ ꯂꯧꯋꯦꯕ
ꯅꯪꯒꯤ ꯑꯝ ꯅꯈꯣꯟꯗꯣ ꯈꯔ ꯈꯔ ꯇꯥꯏꯌꯦ ꯑꯗꯨꯒ ꯈꯔ ꯈꯔ ꯇꯥꯗꯦ ꯅꯦꯋꯥꯛꯅꯔꯥ ꯅꯪꯒꯤ꯫
ꯅꯦꯠꯋꯥꯛ ꯑꯁ ꯑꯩ ꯐꯨꯜ ꯀꯥꯔꯒ ꯂꯩꯌꯦꯅꯦ ꯅꯦꯠꯋꯥꯛꯇꯤ ꯂꯧꯕꯨꯛ ꯃꯌꯥꯏꯗꯅꯤꯅꯦ ꯅꯦꯠꯋꯥꯛ ꯈ꯭ꯋꯥꯏꯗꯒꯤ ꯐꯕ ꯃꯐꯝꯗꯅꯤꯅꯦ ꯑꯩ ꯂꯩꯔꯤꯁꯦ
ꯑꯣ ꯆꯥꯛ ꯅꯪꯒꯤ ꯂꯧꯕꯨꯛꯇꯤ ꯀꯔꯤ ꯂꯧꯕꯨꯛꯔꯣ
ꯁꯤ ꯇꯝꯄꯥꯛꯀꯤ ꯂꯧꯕꯨꯛꯇꯣ
ꯑꯣ
ꯍꯪꯋꯥꯏ ꯆꯥꯕ꯭ꯔꯥꯅꯪ
ꯍꯥꯥ
ꯍꯪꯋꯥꯏ ꯆꯥꯕ꯭ꯔꯥ
ꯆꯥꯏꯅꯦ ꯆꯥꯗ꯭ꯔꯗꯤ ꯀꯔꯤ ꯇꯧꯅꯤ
ꯏꯁ ꯆꯥꯔꯗꯤ ꯄꯤꯁꯜꯂꯔꯣꯏ ꯄꯤꯔꯛꯑꯔꯣꯏ
ꯍꯦ ꯍꯣꯏ
ꯆꯥꯔꯗꯤ ꯆꯥꯗ꯭ꯔꯗꯤ ꯄꯤꯔꯥꯏ ꯑꯩꯗꯤ ꯆꯥꯏꯑꯦꯍꯦ ꯑꯩꯗꯤꯆꯥꯏꯑꯦꯍꯦ
ꯑꯦ
ꯆꯝꯐꯨꯠ ꯇꯧꯔꯒꯁꯨ ꯃꯍꯤ ꯊꯛꯑꯦ ꯃꯔꯛ ꯃꯔꯛꯇ ꯍꯧꯖꯤꯛ ꯐꯥꯎ ꯊꯥꯛꯇ꯭ꯔꯤꯑꯀꯣ
ꯎꯝ ꯑꯗꯣ ꯍꯣꯔꯦꯟꯗꯤ ꯑꯗꯨꯝ ꯂꯧꯕꯨꯛꯇ ꯑꯗꯨꯝ ꯂꯩꯒꯗ꯭ꯔꯥ ꯅꯠꯇ꯭ꯔꯒ ꯌꯨꯝ ꯆꯠꯀꯗ꯭ꯔꯥ
ꯑꯦ ꯑꯩꯈꯣꯏꯗꯤ ꯅꯛꯏꯍꯦ ꯌꯨꯝ ꯌꯨꯝꯗꯒꯤ ꯁꯤꯜꯍꯧꯐꯧ ꯀꯨꯝꯕꯁꯦ ꯃꯤꯅꯤꯠ ꯇꯔꯥꯒꯨꯝꯕ ꯈꯛꯇꯪꯅꯦ ꯇꯔꯥꯁꯨ ꯐꯥꯔ ꯊꯨꯅ ꯆꯠꯂꯗꯤ ꯇꯔꯥ ꯐꯥꯗꯦꯍꯦ
ꯑꯣ ꯅꯥꯛꯑꯦꯀꯣ ꯑꯗꯨꯗꯤ
ꯎꯝ ꯉꯁꯤ ꯍꯨꯜꯂꯅꯤ ꯍꯌꯦꯡ ꯑꯥꯜꯂꯧ ꯑꯃꯃꯨꯛ ꯈꯣꯏꯅꯤꯡꯉꯥꯏ ꯂꯩ ꯑꯗꯨꯗ ꯑꯃꯨꯛ ꯑꯁ ꯍꯨꯟꯂꯒ ꯂꯩꯔꯦ ꯏꯅꯥꯎꯄꯥꯒ ꯏꯌꯥꯝꯕ
ꯃꯤꯗꯤ ꯃꯤꯗꯤ ꯊꯕꯛꯀꯁꯨ ꯌꯥꯝ ꯐꯩꯌꯦꯀꯣ
ꯑꯁ ꯊꯕꯛ ꯍꯥꯏꯕꯨ ꯀꯔꯤ ꯍꯥꯏꯁꯤꯔ ꯃꯤꯒꯤ ꯑꯩꯈꯣꯏꯒꯤ ꯂꯧꯅꯦ ꯍꯥꯏꯅ ꯁꯨꯔꯝꯃꯒ ꯃꯤꯒꯤ ꯂꯧꯑꯣꯏꯔꯝꯕ ꯑꯗꯣ ꯄꯥꯏ ꯂꯩꯒꯔꯦ
ꯑꯁ ꯊꯕꯛ ꯐꯕꯅꯤꯅ ꯅꯨꯄꯤꯁꯦ ꯀꯣꯏꯁꯦꯜꯁꯦ